ꯍꯜꯂꯣ
ꯍꯜꯂꯣ
ꯇꯥꯏꯌꯦ ꯇꯥꯏꯌꯦ
ꯇꯥꯕ꯭ꯔꯥ
ꯇꯥꯏ ꯁꯦ ꯉ ꯇꯥꯏ
ꯎꯝ ꯑꯗꯣ ꯅꯪꯗꯤ ꯀꯩꯀꯩ ꯍꯣꯠꯅꯕꯤꯔꯤꯒꯦ ꯍꯟꯗꯛ
ꯂꯥꯏꯔꯤꯛ ꯇꯝꯃꯤꯑ ꯂꯥꯏꯔꯤꯛ ꯇꯝꯕ ꯂꯣꯏꯗꯣꯏꯌꯦ
ꯀꯔꯤ ꯀꯣꯔꯁꯇ ꯇꯝꯂꯤꯕꯅꯣ
ꯀꯣꯂꯦꯖ ꯀꯥꯔꯤ ꯑꯩ
ꯀꯔꯤ ꯀꯔꯤ ꯏꯁꯄꯦꯁꯦꯂꯥꯏꯖꯦꯁꯟꯗꯅꯣ ꯀꯔꯤ ꯁꯕꯖꯦꯛꯛꯇ
ꯎꯝ ꯑꯩꯁꯦ ꯍꯟꯗꯛ ꯑꯃꯨꯛ ꯕꯤ ꯑꯦꯗꯀꯤ ꯇꯧꯕꯒꯤ ꯀꯟꯅ ꯍꯣꯠꯅꯔꯤ
ꯎꯝ ꯑꯗꯣ ꯕꯤ ꯑꯦꯠ ꯅꯣꯏꯒꯤ ꯕꯤ ꯑꯦꯠ ꯕꯤ ꯑꯦꯠꯀꯤꯁꯦ ꯍꯧꯖꯤꯛ ꯆꯍꯤ ꯑꯅꯤꯅꯤꯅꯀꯣ
ꯎꯝ
ꯃꯁꯤ ꯀꯔꯝ ꯀꯥꯟꯗꯒꯤ ꯆꯍꯤ ꯃꯔꯤꯒ ꯑꯣꯏꯔꯛꯄꯒꯤ ꯆꯥꯟꯁ ꯂꯩꯕꯅꯣ
ꯆꯍꯤ ꯃꯔꯤꯁꯦ ꯕꯤ ꯑꯦ ꯇꯝꯕꯗ ꯆꯍꯤ ꯃꯔꯤ ꯆꯪꯉꯦ ꯍꯥꯏꯕ ꯅꯠꯇꯦꯕꯀꯣ
ꯎꯝ
ꯃꯤꯅ ꯄꯥꯎꯗꯣ ꯇꯥꯕꯗ ꯑꯗꯨꯝ ꯇꯥꯕ ꯁꯣꯏꯕ ꯍꯥꯏꯁꯤꯦꯔ
ꯎꯝ
ꯑꯩꯈꯣꯏꯅ ꯀꯣꯂꯦꯖ ꯀꯥꯕꯗꯧꯅ ꯆꯍꯤ ꯑꯍꯨꯝꯗ ꯑꯗꯨꯝ ꯀꯥꯒꯅꯦꯕꯀꯣ
ꯎꯝ
ꯆꯍꯤ ꯑꯃꯅ ꯆꯍꯤ ꯑꯃ ꯅꯠꯇ꯭ꯔꯒ ꯆꯍꯤ ꯑꯅꯤ ꯆꯍꯤ ꯑꯃꯁꯤꯗ ꯅꯪꯅ ꯀꯣꯂꯦꯖ ꯇꯝꯕ ꯇꯣꯛꯑꯒꯦ ꯍꯥꯏꯔꯗꯤ ꯗꯤꯄ꯭ꯂꯣꯃꯥꯒꯤ ꯁꯥꯔꯇꯤꯐꯤꯀꯦꯠ ꯅꯪꯒꯤ ꯀꯣꯂꯦꯖꯅ ꯄꯤꯔꯛꯀꯅꯤꯀꯣ ꯍꯧꯖꯤꯛꯀꯤ ꯃꯇꯝꯒꯤ ꯃꯇꯨꯡ ꯏꯟꯅ ꯑꯗꯨꯒ ꯆꯍꯤ ꯑꯅꯤꯗꯁꯨ ꯑꯩ ꯀꯣꯂꯦꯖ ꯂꯦꯞꯑꯒꯦ ꯍꯥꯏꯔꯗꯤ ꯑꯗꯨꯁꯨ ꯗꯤꯄ꯭ꯂꯣꯃꯥꯒꯤ ꯆꯦꯗ ꯄꯤꯔꯛꯀꯅꯤ ꯑꯗꯨꯕꯨ ꯆꯍꯤ ꯑꯍꯨꯝꯗ ꯅꯪ ꯇꯝꯕ ꯂꯣꯏꯔꯗꯤ ꯅꯪ ꯒ꯭ꯔꯦꯖꯨꯋꯦꯠ ꯂꯣꯏꯔꯦ ꯍꯥꯏꯕꯒꯤ ꯆꯦꯗꯨ ꯄꯤꯔꯛꯀꯅꯦꯕꯀꯣ ꯑꯗꯨꯕꯨ ꯆꯍꯤ ꯃꯔꯤꯁꯦ ꯁꯔꯀꯥꯔꯅ ꯆꯍꯤ ꯃꯔꯤ ꯁꯨꯕꯒꯤꯁꯦ ꯏꯟꯇꯤꯒ꯭ꯔꯦꯇꯦꯠ ꯀꯣꯔꯁ ꯍꯥꯏꯅ ꯇꯣꯉꯥꯟꯅ ꯑꯃ ꯍꯥꯞꯆꯤꯟꯕ ꯑꯗꯨꯗ ꯅꯪ ꯑꯗꯨꯒꯤ ꯂꯦꯕꯦꯜꯗꯨ ꯐꯥꯎ ꯅꯪ ꯌꯧꯔꯗꯤ ꯑꯣꯖꯥ ꯑꯣꯏꯕ ꯌꯥꯏ ꯍꯥꯏꯕꯒꯤ ꯍꯤꯡꯁꯥꯞꯇꯅꯦꯗ ꯃꯣꯏꯅ ꯍꯥꯏꯕꯁꯦ ꯕꯤ ꯑꯦꯠ ꯆꯍꯤ ꯃꯔꯤ ꯇꯝꯒꯅꯤ ꯍꯥꯏꯕꯗꯤ ꯅꯠꯇꯕ ꯑꯗꯣ ꯐꯅꯦꯗ ꯎꯝ ꯑꯗꯨꯅ ꯍꯥꯏꯕꯗꯤ ꯎ ꯅꯪ ꯉꯐꯥꯎ ꯇꯝꯗ ꯌꯥꯗꯦ ꯍꯥꯏꯕꯒꯤ ꯅꯝꯐꯨ ꯁꯥꯐꯨꯗꯣ ꯍꯧꯖꯤꯛꯇꯤ ꯁꯔꯀꯥꯔꯅꯗꯤ ꯇꯧꯔꯔꯣꯏꯅ ꯍꯥꯏꯕ ꯅꯪꯒꯤ ꯑꯄꯥꯝꯕ ꯂꯝꯕꯤꯗꯨ ꯅꯪ ꯉꯟꯅꯊꯟꯗ ꯁꯦꯝꯖꯔꯣ ꯍꯥꯏꯕ
ꯀꯅꯥꯒꯨꯝꯕ ꯀꯅꯥꯒꯨꯝꯕꯕꯤ ꯗꯤꯄ꯭ꯂꯣꯃꯥꯗꯪ ꯂꯣꯏꯔꯒ ꯊꯝꯃꯒꯗꯤ ꯑꯗꯨꯗꯤ ꯀꯃꯥꯏꯅ ꯃꯣꯏꯗꯤ
ꯑꯗꯨꯕꯨꯗꯤ ꯃꯣꯏꯒꯤ ꯑꯄꯥꯝꯕꯅꯦ ꯑꯗꯨꯗꯤ ꯍꯥꯏꯕ ꯉꯝꯗꯦ ꯑꯩꯈꯣꯏ ꯃꯤ ꯍꯥꯏꯁꯤꯗꯤ ꯃꯤ ꯄꯨꯨꯝꯂꯃꯛ ꯁꯔꯀꯥꯔꯒꯤ ꯊꯕꯛ ꯇꯧꯒꯦ ꯍꯥꯏꯅ ꯈꯟꯕ ꯃꯤꯗꯤ ꯂꯩꯇꯦ ꯗꯤꯄ꯭ꯂꯣꯃꯥꯒꯤꯁꯨ ꯑꯗꯨꯝ ꯀꯥꯟꯅꯕ ꯑꯗꯨꯝ ꯂꯥꯛꯈꯤꯅꯤ ꯍꯧꯖꯤꯛꯇꯤ ꯃꯣꯏꯁꯦ ꯁꯦꯡꯅ ꯍꯥꯏꯕꯗ ꯎꯝ ꯑꯦꯟ ꯏ ꯄꯤ ꯑꯦꯟ ꯏ ꯄꯤ ꯀꯣ ꯇ꯭ꯋꯦꯟꯇꯤ ꯇ꯭ꯋꯦꯟꯇꯤ ꯂꯥꯛꯄꯅꯤꯅ ꯊꯥꯏꯅꯗꯒꯤꯕꯨꯗꯤ ꯂꯩꯔꯕ ꯄꯣꯠ ꯆꯩꯩꯅꯤ ꯑꯗꯨ ꯑꯣꯏꯔꯁꯨ ꯀꯌꯥ ꯊꯧꯁꯥꯗꯕ ꯑꯩꯈꯣꯏꯒꯤ ꯑꯩꯈꯣꯏꯒꯤ ꯀꯟꯇ꯭ꯔꯤꯁꯤꯅꯀꯣ ꯑꯩꯈꯣꯏꯒꯤ ꯑꯗꯨ ꯑꯣꯏꯕꯅꯤꯅ ꯃꯃꯤꯡꯗꯒꯤ ꯐꯖꯅ ꯂꯩꯔꯁꯨ ꯃꯊꯧꯗꯤ ꯇꯧꯗꯕ ꯃꯣꯏꯁꯦ ꯑꯗꯣ ꯍꯟꯗꯛꯁꯦ ꯂꯣꯏ ꯃꯊꯛ ꯃꯈꯥ ꯑꯣꯜꯂꯦ ꯀꯣꯂꯦꯖ ꯀꯌꯥꯃꯨꯛꯁꯨ ꯇꯧꯕ ꯍꯧꯔꯦ ꯐꯕꯨꯗꯤ ꯌꯥꯝ ꯐꯩ ꯃꯁꯛ ꯌꯥꯝ ꯐꯖꯔꯒ ꯑꯗꯨꯒꯤ ꯑꯋꯥꯕ ꯇꯥꯕꯗꯨꯗꯤ ꯂꯥꯏꯔꯤꯛ ꯇꯝꯕ ꯁꯥꯇ꯭ꯔ ꯁꯥꯇ꯭ꯔꯤꯅꯗꯤ ꯇꯥꯔꯦꯗꯅ ꯍꯧꯖꯤꯛ ꯆꯍꯤ ꯃꯥꯡꯕ ꯃꯌꯥꯝ ꯌꯥꯎꯔꯦ ꯁꯤꯒꯤ ꯇ꯭ꯔꯥꯟꯖꯦꯛꯁꯟ ꯄꯤꯔꯤꯌꯠꯁꯤꯗ ꯑꯗꯨꯒꯨꯝꯕꯁꯨ ꯂꯩꯌꯦ ꯑꯗꯣ ꯑꯗꯨꯝ ꯎ ꯄꯥꯏ ꯂꯩꯇꯦ ꯑꯗꯨꯝ
ꯑꯗꯨ ꯆꯠꯂꯛꯀꯗꯧꯕ ꯁꯨꯝ ꯆꯠꯂꯛꯀꯗꯧꯕ ꯑꯣꯏꯔꯒꯗꯤ ꯑꯗꯨꯝ ꯆꯍꯤ ꯃꯥꯡꯕ ꯍꯥꯏꯕꯁꯦ ꯑꯦꯄꯦꯔꯦꯟꯂꯤ ꯑꯗꯨꯝ ꯃꯥꯡꯕ ꯃꯥꯟꯕ ꯋꯥꯅꯤ ꯑꯗꯨꯝ ꯆꯠꯂꯛ ꯗ ꯍꯧꯖꯤꯛꯇꯒꯤ ꯍꯧꯅ ꯆꯠꯂꯛꯀꯗꯧꯕꯅꯤꯅ ꯑꯩꯈꯣꯏꯅ ꯑꯍꯥꯟꯕ ꯑꯣꯏꯌꯦ ꯍꯥꯏꯕ ꯋꯥꯅꯦꯕꯀꯣ ꯃꯥꯡꯉꯦ ꯍꯥꯏꯕꯗꯨꯃꯛꯇꯤ ꯑꯣꯏꯗꯕ꯭ꯔꯅ ꯈꯟ
ꯑꯗꯨꯕꯨꯗꯤ ꯆꯨꯝꯃꯦ ꯑꯁꯤꯁꯦ ꯑꯩꯈꯣꯏꯅ ꯆꯦꯗ ꯌꯦꯡꯕ ꯃꯇꯝꯗꯗꯤ ꯑꯗꯨꯒ ꯆꯥꯎꯈꯠꯄ ꯁ꯭ꯇꯦꯠꯁꯤꯡꯗ ꯌꯦꯡꯕ ꯇꯥꯔꯗꯤ ꯃꯣꯏꯒꯤꯗꯤ ꯂꯝꯕꯤꯒꯤ ꯂꯝꯕꯤ ꯉꯥꯛꯀꯅꯦꯀꯣ ꯍꯥꯏꯕꯗꯤ ꯃꯣꯏꯗꯤ ꯁꯔꯀꯥꯔꯁꯨ ꯀꯜꯂꯦ ꯁꯔꯀꯥꯔ ꯀꯟꯕ ꯃꯤꯁꯨ ꯌꯥꯎꯋꯦ ꯄ꯭ꯔꯥꯏꯚꯦꯠꯇ ꯃꯤ ꯂꯝꯕꯤ ꯃꯤꯒꯤꯗꯃꯛ ꯍꯤꯡꯅꯕꯒꯤ ꯂꯝꯕꯤ ꯄꯤꯕꯁꯨ ꯌꯥꯝ ꯌꯥꯎꯋꯦꯕꯀꯣ ꯑꯗꯣ ꯑꯩꯈꯣꯏꯒꯤ ꯁꯔꯀꯥꯔ ꯑꯩꯈꯣꯏꯒꯤ ꯁ꯭ꯇꯦꯠꯀꯤ ꯃꯑꯣꯡꯗ ꯌꯦꯡꯉꯗꯤ ꯑꯩꯈꯣꯏꯒꯤ ꯂꯥꯏꯕꯛ ꯊꯤꯕ ꯑꯃꯅ ꯁꯔꯀꯥꯔꯒꯤ ꯀꯣꯂꯦꯖꯅꯦ ꯍꯥꯏꯅ ꯂꯩꯔꯤꯕ ꯄꯨꯝꯅꯃꯛꯁꯦ ꯑꯦꯟ ꯑꯦ ꯄꯤꯅ ꯇꯧꯋꯣ ꯇꯧꯋꯣ ꯍꯥꯏꯕ ꯊꯕꯛ ꯃꯌꯥꯝ ꯇꯧꯕ ꯉꯝꯗꯕꯅ ꯈꯣꯡꯒꯥꯏ ꯑꯃꯅꯦꯕ
ꯌꯥ ꯇ ꯑꯏꯀꯣ
ꯎꯝ
ꯍꯥꯏꯕꯗꯤ ꯑꯁꯤꯒꯤ ꯃꯑꯣꯡꯗ ꯇꯝꯃꯣ ꯍꯥꯏꯕ ꯃꯇꯝꯗ ꯀꯣꯂꯦꯖꯇꯨꯒꯤ ꯂꯩꯔꯤꯕ ꯐꯤꯕꯝ ꯀ꯭ꯂꯥꯁꯀꯤ ꯐꯤꯕꯝ ꯇꯦꯛꯅꯣꯂꯣꯖꯤꯒꯤ ꯐꯤꯕꯝꯗꯣ ꯑꯦꯟ ꯑꯦ ꯄꯤꯅ ꯇꯧꯋ ꯍꯥꯏꯕꯒꯤ ꯑꯗꯨꯗ ꯌꯧꯕ ꯉꯝꯗ꯭ꯔꯗꯤ ꯃꯥꯡꯖꯕꯁꯦ ꯑꯣꯖꯥꯈꯣꯏꯗꯤ ꯃꯤ ꯊꯥ ꯊꯥ ꯂꯦꯞꯇꯕꯤ ꯇꯣꯂꯣꯞ ꯆꯥꯏ ꯃꯣꯏꯗꯤ ꯑꯦꯟ ꯑꯦ ꯄꯤ ꯂꯥꯛꯑꯒ ꯍꯦꯟꯅ ꯃꯤꯗꯤ ꯏꯟꯀ꯭ꯔꯤꯃꯦꯟ ꯂꯥꯛꯏꯕꯅꯦ ꯃꯣꯏꯗꯤ ꯁꯥꯔꯇꯤꯐꯤꯀꯦꯠ ꯈꯔ ꯑꯃꯨꯛ ꯇꯥꯟꯁꯤꯜꯂꯒ ꯑꯗꯨꯕꯨ ꯃꯥꯡꯍꯧꯔꯤꯕꯗꯤ ꯑꯉꯥꯡꯅ ꯃꯥꯡꯉꯤ ꯍꯥꯏꯕ ꯏꯅꯥꯛ ꯈꯨꯟꯕ ꯃꯆꯥꯁꯤꯡꯒꯤꯗꯤ ꯑꯃꯨꯛ ꯀꯥꯏꯗꯦ ꯃꯣꯏꯒꯤꯗꯤ ꯑꯗꯨꯕꯨ ꯂꯥꯏꯔꯕ ꯑꯉꯥꯡꯁꯤꯡꯒꯤꯗꯤ
ꯑ ꯁꯔ
ꯆꯃꯝꯁꯨ ꯆꯃꯝꯅꯩ ꯆꯍꯤꯁꯨ ꯃꯥꯡꯉꯤ ꯍꯣꯏ ꯆꯍꯤ ꯃ ꯍꯪꯉꯦ ꯍꯥꯏꯗ꯭ꯔꯁꯨ ꯌꯥꯏ ꯑꯃꯨꯛꯀꯁꯨ ꯑꯗꯨꯁꯨ ꯆꯨꯝꯃꯦꯀꯣ ꯑꯗꯨ ꯑꯣꯏꯔꯁꯨ ꯑꯩꯈꯣꯏꯒꯤ ꯑꯩꯈꯣꯏꯒꯤ ꯁ꯭ꯇꯦꯠꯀꯤ ꯐꯤꯕꯝꯁꯤꯗꯗꯤ ꯃꯥꯡꯕꯅ ꯍꯦꯟꯅ ꯌꯥꯝꯃꯦ ꯍꯥꯏꯕ
ꯎꯝ
ꯍꯧꯖꯤꯛ ꯑꯉꯥꯡꯁꯤꯡ ꯈꯔ ꯑꯩꯅ ꯋꯥꯔꯤ ꯁꯥꯕꯗ ꯃꯣꯏ ꯑꯗꯨꯃꯥꯏ ꯑꯗꯨꯝ ꯍꯥꯏꯌꯦꯕ ꯆꯍꯤ ꯃꯔꯤꯒꯤꯗꯣ ꯇꯝꯊꯅꯤꯡꯉꯁꯨ ꯀꯣꯂꯦꯖꯅ ꯑꯗꯨꯒꯤ ꯑꯌꯥꯕꯗꯣ ꯄꯤꯗꯦ ꯇꯨ ꯑꯗꯨꯗꯤ ꯑꯩꯈꯣꯏꯗꯤ ꯀꯅꯥ ꯑꯉꯥꯡꯁꯤꯡꯒꯤꯗꯨ ꯀꯅꯥꯗ ꯋꯥꯀꯠꯂꯨꯒꯅꯤ ꯀꯣꯂꯦꯖꯅ ꯑꯌꯥꯕꯗꯨ ꯄꯤꯗꯦ ꯅꯣꯏ ꯑꯦꯝ ꯌꯨꯗ ꯆꯠꯂꯣ ꯅꯣꯏꯒꯤ ꯃꯈꯥ__ ꯇꯧꯕ ꯃꯊꯧ ꯊꯨꯞ ꯃꯊꯧ ꯇꯥꯕ ꯊꯕꯛꯇꯣ ꯇꯧꯔꯨꯔꯣ ꯍꯥꯏꯌꯦ ꯑꯗꯨ ꯑꯣꯏꯔꯗꯤ ꯑꯁꯤꯒꯤ ꯑꯔꯤꯕꯒ ꯑꯅꯧꯕꯒ ꯁꯤꯟꯅꯕꯒꯤ ꯇꯥꯟꯖꯥꯁꯤꯗ ꯃꯥꯡꯍꯧꯕꯗꯤ ꯑꯉꯥꯡꯁꯤꯡ ꯁꯤꯡꯁꯤꯅ ꯍꯦꯟꯅ ꯃꯥꯡꯍꯧꯋꯦ ꯍꯥꯏꯕ ꯍꯌꯦꯡꯋꯥꯏꯕꯨꯗꯗꯤ ꯌꯥꯝ ꯇꯣꯡꯖꯔꯛꯄ ꯌꯥꯏꯌꯦꯀꯣ ꯑꯗꯨꯕꯨ ꯍꯧꯖꯤꯛꯀꯤ ꯐꯤꯕꯝꯁꯤꯗꯗꯤ ꯋꯥꯕꯅ ꯌꯥꯝꯃꯦꯕ
ꯎꯝ ꯃꯥꯅꯦ ꯄꯣꯠ ꯈꯨꯗꯤꯡꯃꯛꯁꯦ ꯆꯦꯟꯖ ꯍꯥꯏꯕꯁꯤꯗꯗꯤ ꯍꯣꯡꯂꯛꯄ ꯍꯥꯏꯕꯁꯤꯗꯗꯤ ꯌꯥꯝꯅ ꯑꯗꯨꯝ ꯑꯋꯥꯕ ꯑꯃꯅ ꯎꯝ ꯑꯋꯥꯕꯅ ꯃꯔꯣꯟ ꯑꯃ ꯑꯗꯥꯞ ꯇꯧꯕ ꯉꯝꯅꯕꯅ ꯃꯔꯣꯟ ꯑꯃ ꯀꯣ
ꯎꯝ
ꯑꯗꯨꯅ ꯃꯥꯡꯕ ꯀꯌꯥ ꯑꯃꯁꯨ ꯌꯥꯎꯔꯤꯕꯅꯦꯀꯣ
ꯎꯝ
ꯍꯧꯖꯤꯛ ꯁꯝꯅ ꯍꯥꯏꯕꯗ ꯑꯩꯈꯣꯏꯒꯤꯗ ꯍꯥꯏꯔꯁꯦꯕꯀꯣ
ꯎꯝ
ꯍꯥꯏꯔꯁꯦ ꯑ ꯑꯩꯅ ꯑꯩꯒꯤ ꯇꯝꯐꯝꯗꯨꯗ ꯍꯥꯏꯔꯁꯦ ꯍꯣꯏ ꯑꯁꯤ ꯏꯗꯨꯀꯦꯁꯟ ꯄꯣꯂꯤꯁꯤ ꯑꯅꯧꯕꯅꯤ ꯍꯥꯏꯅ ꯆꯂꯥꯏꯔꯛꯑꯦ ꯆꯂꯥꯏꯔꯛꯑꯒ ꯀꯣꯔꯁ ꯍꯥꯞꯆꯤꯟꯕ ꯂꯧꯊꯣꯛꯄ ꯑꯗꯨ ꯂꯩꯔꯦꯀꯣ ꯑꯗꯨꯕꯨ ꯑꯉꯥꯡꯁꯤꯡꯁꯦ ꯑꯐ ꯃꯣꯏꯕꯨ ꯍꯥꯟꯅ ꯃꯣꯏꯒꯤ ꯆꯠꯀꯗꯕ ꯂꯝꯕꯤꯁꯦ ꯀꯔꯤꯅ__ ꯍꯥꯏꯕꯗꯤ ꯃꯣꯏꯗ ꯈꯪꯖꯕ ꯅꯠꯇꯦ ꯃꯣꯏꯅ ꯈꯥꯡꯉꯒ ꯀꯌꯥꯝ ꯈꯪꯒꯅꯤ ꯃꯣꯏꯅ ꯍꯩꯔꯒ ꯀꯌꯥꯝ ꯍꯩꯗꯣꯏꯅꯣ ꯆꯍꯤ ꯇꯔꯥ ꯀꯔꯤ ꯊꯣꯛꯂꯛꯀꯅꯤ ꯍꯥꯏꯕꯗꯣ ꯈꯪꯗꯦ ꯑꯗꯨꯕꯨ ꯑꯣꯖꯥꯁꯤꯡꯅ ꯈꯖꯤꯛꯇꯪ ꯑꯣꯏꯔꯁꯨ ꯃꯣꯏꯗꯤ ꯎꯕ ꯉꯝꯃꯒꯤ ꯄꯥꯡꯒꯟꯗꯣ ꯂꯩꯕꯅꯤꯅ ꯑꯉꯥꯡꯁꯤꯡꯗ ꯍꯥꯏꯕꯤꯔꯗꯤ ꯐꯕ
ꯎꯝ
ꯍꯥꯏꯕꯤꯕꯅ ꯑꯃꯅꯤꯅ ꯑꯗꯨꯝ ꯍꯥꯏꯕꯤꯔꯦ ꯍꯥꯏꯕꯤꯗꯕꯅ ꯀꯛꯉꯥꯎꯅꯔꯒ ꯈꯪꯗꯕ ꯀꯣꯡꯒꯥꯏ ꯑꯃꯅꯤ ꯑꯗꯨꯅꯤꯗ ꯍꯧꯖꯤꯛꯁꯦ ꯑꯔꯤꯕꯅꯁꯨ ꯂꯧꯁꯤꯟꯕꯤꯗ ꯑꯅꯧ__ ꯅꯁꯨ ꯀꯌꯥ ꯂꯧꯅꯤꯡꯗ ꯍꯧꯖꯤꯛꯀꯤ ꯑꯉꯥꯡꯁꯤꯡꯁꯤꯕꯨ ꯑꯗꯨꯒꯨꯝꯕ ꯂꯩꯌꯦꯕ ꯃꯣꯏꯅ ꯃꯣꯏ ꯃꯊꯟꯅ ꯋꯥꯖꯩꯌꯦꯕ
ꯎꯝ ꯆꯨꯝꯃꯦ ꯆꯨꯝꯃꯦ ꯑꯗꯣ ꯃꯁꯦ ꯀꯨꯏꯅ ꯂꯩꯔꯛ ꯀꯨꯏꯔꯛꯑꯒꯗꯤ ꯁꯤꯁꯦ ꯑꯗꯨꯝ ꯐꯖꯅꯤ ꯌꯥꯝꯅ ꯏꯐꯦꯛꯇꯤꯞ ꯑꯣꯏꯅ ꯑꯗꯨꯝ ꯄꯥꯏꯈꯠꯄ ꯉꯝꯒꯅꯦꯅ ꯈꯟꯕꯤꯕ꯭ꯔꯥ ꯀꯃꯥꯏꯅ ꯊꯝꯕꯤꯒꯦ ꯊꯝꯕꯤꯅꯤꯡꯉꯤ
ꯑꯒꯗꯤ ꯍꯥꯏꯁꯦ ꯐꯖꯕꯨꯗꯤ ꯌꯥꯝ ꯐꯖꯩꯌꯦ ꯃꯣꯏꯒꯤꯁꯦ ꯍꯥꯏꯕ ꯀꯨꯏꯔꯛꯑꯒꯗꯤ ꯃꯤꯁꯤꯡꯁꯦ ꯁꯔꯀꯥꯔꯒꯤ ꯊꯕꯛꯁꯦ ꯀꯔꯤꯁꯨ ꯅꯠꯇꯦ ꯍꯥꯏꯕꯁꯨ ꯈꯜꯂꯛꯀꯅꯤ ꯍꯧꯖꯤꯛ ꯍꯧꯖꯤꯛꯁꯨ ꯃꯤ ꯈꯟꯕ ꯍꯧꯕ ꯂꯩꯔꯦꯕ ꯀꯣ ꯁꯔꯀꯥꯔꯒꯤ ꯊꯕꯛꯁꯤꯅ ꯂꯣꯏꯕ ꯅꯠꯇꯦ ꯍꯥꯏꯅ ꯃꯁꯥ ꯃꯠ__ ꯊꯟꯗꯅ ꯍꯣꯠꯅꯖꯔꯒ ꯃꯤꯕꯨ ꯁꯦꯟ ꯁꯦꯟ ꯇꯥꯟꯍꯟꯕ ꯉꯝꯕꯁꯤꯅ ꯍꯦꯟꯅ ꯑꯁꯤꯗꯤ ꯑꯐꯕ ꯂꯩꯇꯦ ꯍꯥꯏꯅ ꯑꯗꯨꯒꯤ ꯋꯥꯈꯜ ꯑꯍꯣꯡꯕꯗꯤ ꯂꯥꯛꯄ ꯍꯧꯔꯦꯕꯀꯣ ꯑꯗꯨꯕꯨ ꯄ꯭ꯔꯖꯥ ꯑꯩꯈꯣꯏꯅ ꯂꯥꯏꯔꯤꯛ ꯇꯝꯃꯤꯕ ꯑꯩꯈꯣꯏꯅ ꯑꯗꯨꯒꯤ ꯑꯐꯕꯗꯣ ꯌꯥꯝ ꯂꯧꯅꯤꯡꯉꯁꯨ ꯑꯗꯨꯒꯤ ꯑꯐꯕ ꯑꯣꯏꯊꯣꯛꯍꯅꯤꯡꯉꯥꯏ ꯍꯥꯏꯅ ꯆꯧꯀ꯭ꯔꯤꯗ ꯐꯝꯃꯤꯕꯁꯤꯡꯗꯨꯅ ꯇꯧꯗ꯭ꯔꯗꯤ
ꯑꯩꯈꯣꯏꯒꯗꯤ ꯑꯗꯨꯝ ꯚꯥꯞꯇ ꯗꯗꯨꯔꯥꯟ ꯁꯥꯔ ꯇꯣꯛꯀꯅꯤ ꯍꯥꯏꯕ
ꯍꯧꯖꯤꯛ ꯃꯣꯏ ꯍꯣꯡꯗꯣꯛ ꯍꯣꯟꯖꯤꯟ ꯇꯧꯅꯤꯡꯉꯥꯏ ꯌꯥꯝ ꯂꯩꯔꯕꯅꯤ ꯍꯧꯖꯤꯛꯐꯥꯎ ꯃꯆꯤ ꯂꯦꯡꯗꯦ ꯌꯦꯡꯉꯨ ꯑꯁꯤ ꯇꯧꯕ ꯍꯥꯏꯔꯗꯤ ꯑꯉꯥꯡꯁꯤꯡ ꯂꯥꯏꯔꯤꯛ ꯑꯁꯤꯁꯦ ꯏꯝꯄ꯭ꯂꯤꯃꯦꯟ ꯇꯧꯒꯗꯕꯅꯤ ꯍꯥꯏꯕ ꯇꯥꯔꯗꯤ ꯇꯝꯃꯤꯕ ꯑꯉꯥꯡꯁꯤꯡꯗꯒꯤ ꯍꯦꯟꯅ ꯁꯥꯇ꯭ꯔ ꯃꯁꯤꯡ ꯍꯦꯟꯒꯠꯄ ꯍꯥꯏꯕꯁꯦ
ꯎꯝ
ꯃꯊꯧ ꯇꯥꯔꯛꯀꯅꯦꯕ ꯑꯗꯨ ꯑꯣꯏꯔꯗꯤ ꯂꯩꯔꯤꯕ ꯖꯒ ꯒ ꯆꯥꯎꯊꯣꯛꯍꯟꯕ ꯁꯦꯡꯗꯣꯛꯍꯟꯕ ꯑꯅꯧꯕ ꯍꯥꯞꯄ ꯑꯗꯨꯝꯕꯒꯤ ꯃꯑꯣꯡꯗꯁꯨ ꯂꯥꯛꯀꯅꯦꯕ ꯍꯥꯏꯕꯗꯤ ꯑꯁꯤꯁꯦ ꯌꯥꯔꯤ ꯈꯩ ꯃꯤ ꯑꯉꯥꯡꯇ ꯅꯠꯇꯦ ꯃꯤ ꯄꯨꯝꯅꯃꯛ ꯂꯥꯏꯔꯤꯛꯀꯤ ꯃꯉꯥꯜ ꯐꯪꯍꯟꯅꯤꯡꯉꯥꯏ ꯍꯥꯏꯕꯒꯤ ꯃꯣꯇꯤꯞꯁꯨ ꯌꯥꯎꯋꯦꯕ ꯑꯁꯤꯗ ꯑꯗꯨꯅꯗꯤ ꯃꯇꯦꯛ ꯃꯇꯦꯛ ꯃꯇꯦꯛ ꯗꯤꯄ꯭ꯂꯣꯃꯥ ꯑꯃꯨꯛ ꯍꯥꯏ ꯒ꯭ꯔꯦꯖꯨꯋꯦꯠ ꯁꯥꯔꯇꯤꯐꯤꯀꯦꯠ ꯑꯃꯨꯛ ꯄꯤ ꯑꯗꯨꯝ ꯃꯤ ꯃꯌꯥꯝ ꯂꯥꯏꯔꯤꯛ ꯇꯝꯕ ꯌꯥꯅꯤꯡꯉꯥꯏꯒꯤ ꯁꯦꯝꯂꯛꯄ
ꯑ ꯎꯝ ꯊꯥꯛ ꯊꯥꯛꯇꯨꯒꯤ ꯑꯣꯖꯥ
ꯎꯝ
ꯎꯝ ꯑꯗꯣ
ꯌꯦꯡꯕ ꯇꯥꯔꯦꯗꯅꯀꯣ ꯁꯔꯀꯥꯔꯅ ꯀꯔꯤ ꯇꯧꯔꯛꯀꯅꯤ ꯀꯌꯥꯃꯨꯛ ꯏꯝ ꯏꯝꯄ꯭ꯂꯤꯃꯦꯟ ꯏꯐꯦꯛꯇꯤꯕꯂꯤ ꯇꯧꯋꯦ ꯍꯥꯏꯕꯁꯦ ꯅꯠꯇ꯭ꯔꯣ
ꯎꯝ
ꯌꯦꯡꯕ ꯇꯥ ꯌꯦꯡꯕ ꯇꯥꯕꯅꯤ ꯍꯥꯏꯁꯦ ꯍꯧꯖꯤꯛ ꯑꯩꯈꯣꯏꯅ ꯇꯝꯃꯤꯕ ꯐꯥꯎꯕꯗ ꯌꯥꯝ ꯁꯣꯊꯩꯌꯦꯕ ꯑꯁꯤ ꯐꯥꯎꯕꯗ ꯑꯩꯈꯣꯏꯅ ꯌꯥꯅ ꯌꯥꯅꯕ ꯁꯤꯟꯕꯒꯤꯅꯦꯕ ꯑꯇꯣꯞꯄꯒ ꯌꯦꯡꯅꯔꯗꯤ ꯃꯤꯗꯤ ꯑꯩꯈꯣꯏꯅ ꯇꯝꯃꯤꯕ ꯑꯩꯈꯣꯏꯅ ꯇꯝꯃꯤꯕꯒꯤ ꯀꯣꯔꯁꯁꯤꯗꯤ ꯄꯥꯕꯒ ꯏꯕꯒ ꯉꯥꯡꯕꯒ ꯑꯁꯤꯗꯤ ꯀꯔꯤꯁꯨ ꯅꯠꯇꯦꯕ ꯑꯁꯤꯗꯤ
ꯎꯝ
ꯍꯥꯏꯕꯗꯤ ꯑꯣꯜ ꯔꯥꯎꯟ ꯊꯕꯛꯅꯦ ꯂꯣꯏ ꯍꯩꯒꯗꯕꯅꯦ ꯈꯨꯠ ꯁꯥ ꯍꯩꯕꯁꯨ ꯆꯪꯉꯦ ꯁꯤꯁꯤꯗ ꯑꯗꯨꯒꯨꯝꯕꯁꯨ ꯇꯧ ꯑꯗꯨ ꯈꯪꯗꯕꯒꯤ ꯂꯝꯕꯤꯗꯣ ꯃꯣꯏꯅ ꯍꯥꯞꯇꯦꯕ ꯖꯁ ꯆꯦꯒ ꯀꯣꯂꯣꯝꯒ ꯑꯗꯨꯒꯤ ꯊꯕꯛꯇꯣ ꯈꯇꯪ ꯇꯧꯕꯅꯤꯅ ꯈꯪꯉꯁꯨ ꯍꯦꯟꯅ ꯑꯦꯛꯁꯄꯣꯖꯔ ꯂꯩꯕ ꯃꯤꯅꯗꯤ ꯍꯦꯟꯅ ꯈꯪꯒꯅꯤ ꯑꯩꯈꯣꯏꯗꯒꯤꯗꯤ ꯑꯗꯨꯅ ꯃꯣꯏꯒꯤ ꯑꯣꯏꯖꯕꯁꯨ ꯃꯣꯏꯅ ꯍꯦꯜꯂꯛꯀꯅꯤ
ꯎꯝ ꯎꯝ ꯑꯗꯣ ꯈꯪꯗ꯭ꯔꯦꯅꯦ ꯀꯃꯥꯏꯅ ꯇꯧꯒꯗꯧꯕꯖꯥꯠꯅꯣ
ꯌꯦꯡꯕ ꯇꯥꯕꯅꯤ ꯑꯗꯨꯕꯨ ꯍꯧꯖꯤꯛ ꯑꯩꯅ ꯇꯝꯕꯁꯦ ꯁꯔꯀꯥꯔꯒꯤꯗ ꯇꯝꯕ ꯐꯪꯕꯅꯤꯅ ꯑꯗꯨꯗꯤ ꯌꯥꯝ ꯐꯔꯦ ꯍꯥꯏꯕꯗꯤ ꯄꯤꯁꯥꯁꯨ ꯌꯥꯝ ꯆꯥꯎꯋꯤꯗꯅ ꯍꯧꯖꯤꯛꯇꯤ ꯁꯔꯀꯥꯔꯒꯤꯗꯤ ꯃꯣꯏ ꯂꯅꯥꯏꯗ ꯆꯪꯉꯤꯕꯗꯨꯒꯤ ꯁꯔꯨꯛ ꯇꯔꯥ ꯐꯥꯎ ꯌꯎꯕ ꯅꯠꯇꯦ ꯑꯩꯈꯣꯏꯅ ꯆꯪꯉꯤꯕꯖꯦ ꯑꯗꯨꯒꯤ ꯈꯜꯂꯨꯔꯗꯤ ꯊꯥꯊꯔꯒ ꯂꯩꯕ ꯈꯛꯇꯪꯅꯤ ꯑꯗꯨꯕꯨ ꯍꯦꯟꯕꯗꯤ ꯃꯤ ꯂꯅꯥꯏꯒꯤꯗ ꯂꯩꯕꯁꯤꯡꯗꯨꯗꯤ ꯄꯩꯁꯥ ꯂꯧꯕꯒꯤ ꯃꯇꯤꯛ ꯃꯣꯏꯗꯤ ꯃꯊꯧ ꯇꯧꯔꯛꯀꯅꯤꯗꯣ ꯑꯗꯨꯗ ꯈꯔ ꯈꯔ ꯈꯦꯅꯕꯗꯤ ꯑꯗꯨꯝ ꯂꯥꯛꯀꯅꯦꯕ ꯃꯤ ꯍꯥꯏꯕꯁꯤꯗꯤ꯫ ꯇꯣꯏꯅ ꯇꯧꯕꯒ ꯇꯧꯗꯕꯒꯗꯤ ꯈꯦꯠꯅꯔꯛꯀꯅꯤ꯫
ꯅꯪꯒꯤ ꯀꯔꯝ ꯀꯥꯟꯗ ꯂꯣꯏꯒꯅꯤ ꯅꯪꯒꯤꯁꯦ
ꯃꯊꯪ ꯆꯍꯤ
ꯊꯥ ꯀꯔꯝꯕ ꯊꯥꯅꯣ
ꯖꯨꯟ ꯖꯨꯟ ꯖꯨꯂꯥꯏ
ꯗꯥꯏꯗ
ꯎꯝ ꯂꯣꯏ ꯂꯣꯏꯗꯧꯔꯅꯦ ꯑꯗꯨꯗꯤꯀꯣ ꯀꯔꯤ ꯀꯔꯤ ꯐꯥꯎꯏꯤ ꯋꯥꯈꯜꯗ ꯕꯤ ꯑꯦꯗ ꯑꯩ ꯑꯩꯁ